ꯍꯜꯂꯣ
ꯍꯜꯂꯣ ꯇꯥꯕ꯭ꯔꯣ
ꯇꯌꯦ ꯇꯌꯦ ꯀꯅꯕꯔꯤꯒꯦ
ꯀꯐ ꯊ ꯏꯅꯦ
ꯖꯤ ꯀꯣꯐꯤ ꯊꯛꯣ ꯇꯥꯃꯅꯦ
ꯊꯛꯅꯤꯡꯕ ꯑꯗꯨꯒꯤꯅꯦ ꯀꯣꯛ ꯆꯤꯛꯄ ꯑꯗꯨꯒꯤ ꯊꯥꯏꯑꯅꯦ ꯈꯔ ꯈꯔ ꯐꯥꯅꯕ
ꯀꯣꯛꯆꯤ ꯑꯦꯗꯤ ꯀꯣꯐꯤ ꯊꯛ ꯐꯕꯅꯦ ꯑꯩꯁꯨ ꯑꯁ ꯑꯩ ꯑꯩꯁꯨ ꯃꯥꯏꯒ꯭ꯔꯦꯟꯁ ꯎꯝ
ꯑꯗꯨꯗꯤꯀꯣ ꯀꯦꯐꯤꯟ ꯀꯦꯐꯤꯟ
ꯎꯝ ꯑꯁ ꯑꯩꯗꯤ ꯑꯃꯨꯛ ꯎꯝ ꯀꯩꯅꯣ ꯀꯣꯛꯁꯤꯗꯤ ꯇꯨꯝꯕꯅ ꯈꯔ ꯐꯥꯕꯒꯨꯝ ꯇꯧꯋꯦꯗꯅ ꯀꯣꯐꯤ ꯊꯛꯑꯗꯤ ꯇꯨꯝꯕ ꯌꯥꯔꯣꯏꯗ꯭ꯔꯅ
ꯅꯠꯇꯦ ꯑꯗꯨꯃꯥꯏꯅ ꯇꯧꯗꯕꯅꯦ ꯑꯁ ꯀꯣꯐꯤ ꯊꯛꯑꯒ ꯇꯨꯝꯅꯤꯡꯗꯦ ꯍꯥꯏꯕꯗꯣ ꯑꯩꯉꯣꯟꯗꯗꯤ ꯁ ꯑꯩꯗꯣ ꯀꯣꯐꯤ ꯊꯛꯄꯒꯤ ꯀꯩꯩ ꯍꯥꯏꯁꯤꯔꯥ ꯃꯥꯒꯤ ꯀꯩꯅꯣ ꯔꯤꯖꯜꯇꯣ ꯏꯐꯦꯛꯛꯇ ꯄꯥꯗꯦ ꯑꯗꯨꯝ ꯇ ꯇꯨꯝ ꯂꯕꯅ ꯍꯥꯜ
ꯅꯪꯒꯤ ꯈꯥꯗꯕꯒꯤ ꯑꯣꯏꯔꯝ
ꯈꯥꯗ ꯍꯌꯦ ꯌꯥꯝ ꯈꯥꯎꯔꯦ ꯌꯥꯝ ꯈꯥꯗꯕ ꯑꯣꯏꯦ ꯌꯥꯝ ꯈꯥꯝꯃꯜꯂꯁꯨ ꯀꯩꯅꯣ ꯇꯧ
ꯊꯛꯄ ꯍꯩꯇꯦ ꯀꯣꯐꯤꯗꯤ
ꯇꯣꯐꯤ ꯍꯥꯏꯕ ꯀꯥꯏꯅ ꯑꯗꯨꯅꯦ ꯄꯦꯀꯦꯠ ꯀꯩꯅꯣ ꯇꯧꯕ ꯁꯦꯟ ꯁꯣꯛꯗꯣ ꯁꯆꯦꯠꯇꯣ ꯑꯗꯨꯅꯦ
ꯑꯩꯗꯤ ꯍꯩꯇ‌ꯦ ꯀꯣꯐꯤ ꯊꯛꯄꯗꯤ ꯍꯩꯇꯦ
ꯊꯥꯏꯦ ꯑꯗꯨ ꯌꯥꯝ ꯈꯥꯕꯗꯨꯁꯨ ꯌꯥꯝ ꯈꯥꯕꯗꯨꯁꯨ ꯊꯥꯏꯑꯦ ꯍ ꯑꯗꯨ ꯑꯣꯏꯔꯁꯨ ꯃꯔꯛ ꯃꯔꯛꯇꯅꯤ ꯌꯥꯝ ꯀꯩꯅꯣ ꯇꯧꯕ ꯉꯝꯗꯦ ꯁꯛ ꯌꯥꯗꯕꯅꯦ ꯌꯥꯝ ꯌꯥꯝ ꯊꯥꯛꯒꯜꯂꯁꯨ ꯀꯣ ꯀꯣꯛ ꯁꯛ ꯌꯥꯗꯝꯅ‌ꯦ ꯌꯦꯟꯖꯥꯡ ꯆꯥꯔꯒꯦ
ꯎ ꯉꯁꯤꯁꯦ ꯀꯩꯅꯣ ꯁꯒꯣꯜ ꯍꯋꯥꯏꯗꯣ ꯉꯁꯥꯏ ꯅꯪ ꯏꯌꯥꯔꯄꯤꯁ ꯍꯥꯞꯄ꯭ꯔꯣ
ꯍꯥꯐꯇꯦ ꯀꯩꯗꯧꯔꯒꯦ
ꯍ‌ꯣ
ꯎꯝ ꯍꯥꯞꯄ ꯃꯥꯟꯕ꯭ꯔꯣ
ꯑ ꯈꯔ ꯍꯥꯞꯄ ꯃꯥꯃꯦ ꯑꯗꯨꯒꯤꯅꯤꯗ
ꯑ
ꯑ ꯀꯩꯀꯩ ꯇꯧꯔꯒꯦ ꯉꯁꯤꯗꯤ
ꯀꯥꯍꯕ
ꯀꯩ ꯀꯩ ꯇꯧꯔꯦ ꯉꯁꯤꯗꯤ
ꯉꯁꯤꯁꯦ ꯍꯧꯒꯠꯂꯦ ꯆꯥꯛ ꯔꯥꯏꯁ ꯀꯨꯀꯔꯗ ꯊꯣꯡꯉꯦ ꯆꯥꯛ ꯊꯣꯡꯕ ꯂꯣꯏꯔꯒ ꯌꯨꯝ ꯁꯦꯡꯗꯣꯛꯄ ꯌꯥꯕꯈꯩ ꯁꯦꯡꯗꯣꯛꯑꯦ ꯑꯩ ꯀꯥꯁꯨ ꯁꯦꯡꯗꯣꯛꯑꯦ ꯁꯦꯀꯥ ꯁꯦꯡꯗꯣꯛꯄ ꯍꯥꯏꯕꯕꯨ ꯐꯃꯨꯡ ꯈꯛꯇꯅꯤ ꯐꯃꯨꯡ ꯈꯛꯇꯅꯤꯀꯣ ꯁꯦꯝꯃꯤꯁꯦ ꯁꯤꯠꯇꯣꯛꯄ ꯀꯛꯑꯦ ꯋꯥꯏ ꯇꯩꯕ ꯀꯩꯝ ꯇꯧꯗꯦ ꯑ ꯑꯩ ꯀꯥꯁꯦ ꯏꯃꯣ ꯃꯣꯠꯂ ꯂꯩꯌꯦꯅ ꯈꯪꯕ꯭ꯔꯥ ꯃꯪꯒꯣꯟꯒꯨꯝꯕ ꯃꯤ ꯀꯩꯅꯣ ꯇꯧꯒꯗꯕ ꯃꯐꯝꯗꯣ ꯃꯄꯥꯟꯗ ꯂꯣꯏ ꯁꯦꯡꯗꯣꯛꯑꯦ ꯑꯗꯨ ꯒ ꯑꯩꯗꯣ ꯀꯩꯅꯣ ꯌꯦꯟ ꯀꯩꯅꯣ ꯁꯤꯡꯖꯨ ꯆꯥꯅꯤꯡꯕ ꯑꯗꯨꯒꯤ ꯏꯌꯥꯝꯕ ꯊꯕꯛ ꯆꯠꯄ ꯆꯠꯂꯒ ꯑꯃꯨꯛ ꯀꯩꯅꯣ ꯑꯉꯥꯡꯁꯤꯡ ꯊꯤꯟꯅꯕ ꯑꯃꯨꯛ ꯂꯥꯛꯑꯦꯕ ꯑꯗꯨꯗ ꯑꯩꯅ ꯌꯦꯟꯗꯣ ꯀꯦꯖꯤ ꯑꯃ ꯂꯩꯔꯛꯈ꯭ꯔꯣ ꯍꯥꯏꯅ ꯃꯉꯣꯟꯗ ꯄꯩꯁꯥ ꯄꯤꯕꯤꯈ꯭ꯔꯥ ꯂꯩꯔꯛꯅꯤꯉꯥꯏ ꯑꯗꯨꯒ ꯑꯗꯨꯗꯣ ꯀꯩꯅꯣ ꯇꯧꯔꯦ ꯂꯩꯔꯛꯑꯦ ꯄꯨꯔꯛꯑꯦ ꯑꯗꯨꯒ ꯌꯦꯟꯗꯣ ꯆꯝꯊꯣꯡ ꯑꯣꯏꯅ ꯈꯔ ꯊꯣꯡꯉꯦ ꯑꯗ ꯊꯣꯡꯕꯒꯤ ꯀꯩꯅꯣ ꯃꯇꯣꯡꯗꯣ ꯑꯅꯤ ꯑꯍꯨꯝ ꯂꯧꯊꯣꯛꯣꯔꯒ ꯁꯤꯡꯖꯨ ꯑꯃꯨꯛ ꯁꯦꯝꯃꯦ ꯑꯗꯨ ꯑꯗꯨꯝ ꯆꯥꯔꯦ ꯆꯥꯕ ꯂꯣꯏ ꯗ ꯆꯥꯥꯎ ꯂꯔ ꯀꯥꯥꯟ ꯑ ꯑꯃꯨꯛ ꯌꯨꯝꯒꯤ ꯀꯩꯀꯥ ꯊꯕꯛ ꯁꯨꯕꯁꯤꯡꯒꯤ ꯆꯥꯅꯕ ꯊꯛꯅꯕ ꯑꯗꯨꯝ ꯑꯃꯨꯛ ꯁꯤꯟꯕꯤ
ꯑ ꯇ꯭ꯔꯣ